ꯍꯜꯂꯣ
ꯑꯣ ꯇꯥꯔꯦ ꯇꯥꯔꯦ ꯀꯩꯇꯧꯔꯤꯒꯦ ꯑꯉꯥꯡ ꯀꯩꯗꯧꯔꯤꯒꯦ
ꯅꯪꯗꯤ
ꯑꯩꯗꯤ ꯆꯥꯛ ꯊꯣꯡꯉꯤꯌꯦ ꯅꯪ ꯀꯩꯗꯧꯔꯤꯒꯦ
ꯀꯩ ꯏꯟꯖꯥꯡ ꯊꯣꯡꯉꯒꯦ
ꯉꯥ ꯀꯧꯇꯥ ꯊꯣꯡꯉꯦ ꯅꯪꯗꯣ ꯈꯔ ꯆꯪꯖꯜꯂꯛꯑꯣ ꯇꯥꯕ ꯅꯨꯡꯉꯥꯏꯇꯦ ꯅꯪ ꯅꯦꯠꯋꯔꯛ ꯅꯨꯡꯉꯥꯏꯇꯕ ꯃꯥꯜꯂꯦ
ꯑꯥꯎ ꯈꯔ ꯅꯨꯡꯉꯥꯏꯇꯕ ꯃꯥꯜꯂꯦ ꯀꯩꯖꯥꯡ
ꯎꯝ ꯈꯔ ꯅꯛꯁꯜꯂꯛꯑꯣ ꯉꯥ ꯀꯧꯇꯥ ꯊꯣꯡꯉꯦ ꯅꯣꯏꯗꯤ
ꯎꯝꯗꯧ ꯃꯥꯜꯂꯦ ꯎꯝ ꯑꯩꯈꯣꯏ ꯍꯤꯟꯁꯥꯡ ꯊꯣꯡꯗ꯭ꯔꯤꯗ
ꯊꯣꯡꯉꯦ
ꯎꯝ ꯏꯔꯣꯝꯕ ꯎꯝ ꯉꯔꯥꯡ ꯀꯥꯡꯒꯤ ꯀꯣꯏꯕ ꯆꯠꯄ꯭ꯔꯣ
ꯆꯠꯇꯦꯗ ꯀꯣꯏꯕꯒ
ꯎꯝ
ꯅꯣꯏꯒꯤ ꯆꯠꯄ꯭ꯔꯣ
ꯑꯈꯣꯏ ꯉꯔꯥꯡ ꯈꯔ ꯂꯝ ꯈꯔ ꯈꯔ ꯀꯣꯏꯕ ꯆꯠꯂꯦ
ꯑꯣ ꯅꯨꯡꯉꯥꯏꯔꯛꯄ꯭ꯔꯣ
ꯌꯥꯝ ꯀꯥ ꯍꯦꯟꯅ ꯅꯨꯡꯉꯥꯏꯕ ꯑꯣꯏꯗꯦꯗ ꯈꯔ ꯑꯗꯨꯝ ꯅꯨꯡꯉꯥꯏꯔꯦ ꯉꯔꯥꯡ ꯀꯥꯡꯒꯤ ꯈꯦꯆ꯭ꯔꯤꯒ ꯆꯥꯗ꯭ꯔꯣ
ꯈꯦꯆꯤꯗꯤ ꯃꯤꯅ ꯈꯤꯇꯪ ꯄꯤꯔꯛꯑꯦ ꯑꯗꯨ ꯆꯥꯔꯦ ꯌꯥꯝꯗꯤ ꯆꯥꯗ꯭ꯔꯦ
ꯅꯪ ꯊꯣꯛ ꯊꯣꯡ ꯎ ꯀꯪꯕ ꯍꯩꯇꯕ꯭ꯔꯥ ꯍꯜꯂꯣ
ꯅꯪꯗꯨ ꯀꯥ ꯑꯅꯛꯄ ꯑꯝꯗ ꯂꯩꯌꯣ ꯃꯈꯣꯟ ꯇꯥꯕ ꯌꯥꯝ ꯅꯨꯡꯉꯥꯏꯇꯤꯌꯦ
ꯑꯥꯎ ꯅꯛꯅ ꯂꯩꯔꯦ
ꯅꯪꯗꯤ ꯀꯣꯂꯦꯖ ꯀꯥꯕ ꯍꯧꯔꯕꯣ
ꯎꯝ ꯍꯧꯔꯦ
ꯍꯧꯔꯦ ꯅꯨꯡꯉꯥꯏꯕ꯭ꯔꯣ ꯀꯣꯂꯦꯖ ꯀꯥꯕ ꯑꯍꯥꯟꯕ ꯀꯣꯂꯦꯁ ꯀꯥꯕ ꯅꯨꯡꯉꯥꯏꯕ꯭ꯔꯣ
ꯑꯗꯨ ꯅꯨꯡꯉꯥꯏ ꯉꯁꯤꯗꯤ ꯀꯩꯀꯩ ꯊꯕꯛ ꯆꯠꯀꯗꯕ ꯂꯩꯒꯦ ꯑꯥꯔꯠ
ꯉꯁꯤꯗꯤ ꯊꯕꯛ ꯂꯩꯇꯦꯗ ꯑꯩ ꯆꯥꯛꯁꯦ
ꯊꯣꯡꯉꯦ ꯍꯣꯁꯄꯤꯇꯥꯜꯗ ꯆꯥꯛ ꯊꯤꯟꯕ ꯆꯠꯇꯣꯏ ꯃꯥꯜꯂꯦ
ꯑꯣ ꯀꯅꯥ ꯅꯥꯕ ꯌꯥꯎꯒꯦ
ꯑꯉꯥꯡ ꯑꯃ ꯅꯥꯕ ꯏꯅꯥꯎꯄꯤ ꯑꯃꯗꯨꯒꯤ ꯊꯤꯟꯕ ꯆꯠꯇꯧ ꯃꯥꯜꯂꯤ
ꯎꯝ ꯌꯥꯝ ꯊꯨꯅ ꯐꯕ ꯑꯣꯏꯔꯁꯅꯨ
ꯎꯝ
ꯅ ꯊꯤꯟꯕꯗꯤ ꯅꯪꯅ ꯆꯠꯇꯣꯏꯔꯣ
ꯈꯪꯗ꯭ꯔꯤꯌꯦ ꯑꯩ ꯆꯠꯇꯣꯏꯔꯥ ꯀꯅꯥ ꯆꯠꯇꯣꯏꯅꯣ
ꯑꯣ
ꯅꯣꯡ ꯇꯥꯏ ꯉꯔꯥꯡ ꯑꯍꯤꯡꯗꯤ ꯑꯈꯣꯏꯗꯤ ꯅꯣꯏ ꯇꯥꯗ꯭ꯔꯣ
ꯑꯩꯈꯣꯏꯁꯨ ꯇꯥꯏ ꯃꯩꯁꯨ ꯂꯥꯛꯇꯦ
ꯎꯝ ꯑꯩꯈꯣꯏꯁꯨ ꯃꯩꯁꯨ ꯂꯥꯛꯇꯦ ꯍꯧꯖꯤꯛꯐꯨ
ꯑꯗꯨꯅ ꯅꯦꯠꯁꯦ ꯅꯨꯡꯉꯥꯏꯇ꯭ꯔꯤ
ꯅꯣꯡꯁꯤꯅꯕ ꯇꯨꯝꯕꯕꯨꯗꯤ ꯅꯨꯡꯉꯥꯏ ꯉꯔꯥꯡꯗꯣ ꯌꯥꯝ ꯅꯣꯡ ꯇꯥꯔꯕꯅꯤꯅ
ꯉꯔꯥꯡ ꯅꯨꯡꯗꯤꯟꯗꯤ ꯌꯥꯝ ꯁꯥꯏꯑ ꯗꯣ ꯅꯣꯡ ꯇꯥꯗꯣꯏ ꯇꯧꯔꯤ ꯃꯥꯜꯂꯦ
ꯅꯨꯡꯗꯤꯜꯔꯣ ꯑꯥꯎ ꯁꯥꯏ ꯑꯁ ꯃꯤ ꯀꯥꯡ ꯀꯣꯏ ꯆꯦꯠꯄꯅ ꯉꯔꯥꯡꯗꯤ ꯑꯗꯨꯟ
ꯎꯝ ꯑꯩꯈꯣꯏ ꯁꯣꯔꯣꯛꯀꯗꯣ ꯇ꯭ꯔꯥꯐꯤꯛ ꯖꯥꯝ ꯊꯣꯛꯑ ꯉꯔꯥꯡꯗꯤ ꯅꯍꯥꯟꯈꯩ ꯊꯣꯛꯇꯝ
ꯑꯧ ꯃꯤꯒ ꯑꯦꯛꯁꯤꯗꯦꯟ ꯇꯧꯅꯕ꯭ꯔꯥ ꯈꯪꯗꯦ ꯃꯤꯒ ꯂꯩꯍꯧꯕꯅꯦ
ꯑꯥꯎ ꯅꯣ ꯀꯩ ꯀꯩ ꯍꯣꯠꯅꯔꯤꯒꯦ ꯍꯧꯖꯤꯛꯀꯥꯟ
ꯀꯩꯁꯨ ꯊꯣꯏꯗꯣꯛꯄ ꯇꯧꯗꯦꯗ ꯁꯨꯝ ꯂꯩꯔꯤ
ꯂꯥꯏꯕ꯭ꯔꯦꯔꯤ ꯆꯠꯇ꯭ꯔꯕꯣ
ꯉꯁꯤ ꯉꯔꯥꯡꯗꯤ ꯆꯠꯇꯦ ꯉꯍꯥꯟꯒꯩꯕꯨꯗꯤ ꯆꯠꯂꯦ ꯗꯨꯝ
ꯑꯣ ꯅꯨꯡꯉꯥꯏꯕ꯭ꯔ ꯀꯃꯥꯏꯟ ꯇꯧꯒꯦ
ꯅꯨꯡꯉꯥꯏ ꯑꯗꯨꯝ
ꯎꯝ
ꯏꯪ ꯆꯤꯛꯑꯒ ꯅꯨꯡꯉꯥꯏꯔꯦꯕ ꯌꯨꯝꯗꯗꯤ ꯍꯦꯛꯇ ꯇꯨꯝꯅꯤꯡꯉꯛꯑꯦꯕ ꯑꯩꯗꯤ
ꯑꯣ ꯑꯇꯣꯞꯄꯗꯤ ꯀꯩꯀꯩ ꯊꯕꯛ ꯏꯪꯈꯥꯡ ꯍꯣꯠꯅꯔꯤꯒꯦ
ꯑꯉꯥꯡ ꯇꯨꯏꯁꯟ ꯈꯔ ꯇꯧꯔꯩꯗ ꯅꯨꯡꯊꯤꯟꯗ ꯑꯇꯩ ꯀꯩꯁꯨ ꯇꯧꯗꯣꯀꯣ ꯇꯧꯗꯦ ꯑꯗꯨꯈꯛꯅꯤ
ꯎꯝ
ꯅꯪꯗꯤ ꯀꯩꯀꯩ ꯇꯧꯔꯤꯒꯦ
ꯑꯩꯁꯨ ꯑꯗꯨꯝ ꯄꯨꯡꯂꯩ ꯂꯩꯔꯤ ꯌꯨꯝꯒꯤ ꯃꯇꯦꯡ ꯈꯔ ꯄꯥꯡꯉꯒ
ꯅꯪꯗꯤ ꯋꯥꯔꯤ ꯏꯕ ꯊꯣꯛꯈ꯭ꯔꯕꯣ
ꯈꯔ ꯈꯔ ꯏꯔꯦꯗ
ꯎꯝ ꯏꯌꯨ ꯌꯨ ꯄꯩꯁꯥ ꯐꯪꯉꯗꯤ ꯀꯥꯟꯅꯗ꯭ꯔꯣ
ꯎꯝ ꯑꯗꯨꯅꯤ ꯈꯔ ꯈꯔ ꯃꯇꯦꯡ ꯃꯇꯦꯡ ꯑꯣꯏꯅꯩꯅ ꯏꯔꯤꯅꯤ
ꯄꯣꯠ ꯂꯩꯅꯤꯡꯉꯁꯨ ꯄꯩꯁꯥ ꯂꯩꯔꯗꯤ ꯌꯥꯔꯦ
ꯎꯝ ꯃꯃꯥ ꯍꯣꯏꯗꯤ ꯂꯩꯇ꯭ꯔꯣ
ꯗꯣꯛꯇꯔ ꯆꯠꯅꯈꯤꯌꯦ ꯂꯩꯇꯤꯌꯦ
ꯑꯣ ꯑꯗꯨꯢ ꯅ
ꯇꯥꯃꯣ ꯍꯣꯏꯕꯨꯗꯤ ꯂꯩꯕꯅꯤ ꯅꯠꯇꯦ ꯇꯥꯃꯣ ꯍꯣꯏ ꯂꯩ
ꯑꯣ ꯇꯥꯃꯣꯗꯤ ꯍꯧꯖꯤꯛꯀꯥꯟ ꯀꯩꯀꯩ ꯍꯣꯠꯅꯔꯤꯒꯦ
ꯌꯦꯟ ꯈꯔ ꯂꯣꯏꯔꯝꯃꯦ ꯂꯣꯏ ꯁꯤꯗꯣꯛꯈ꯭ꯔꯦ ꯑꯗꯨꯖꯨ ꯗꯥꯎ ꯌꯥꯃꯟꯗꯅ
ꯑꯩꯈꯣꯏꯁꯨ ꯂꯣꯏ ꯁꯤꯒ꯭ꯔꯦ ꯍꯟꯇꯛ ꯑꯝꯇ ꯍꯤꯡꯍꯧꯗ꯭ꯔꯦ
ꯑꯗꯨꯅꯦ ꯃꯤꯒꯤꯗꯤ ꯍꯤꯡꯅꯩ ꯑꯩꯈꯣꯏꯗꯤ ꯂꯣꯏ ꯁꯤ ꯍꯥꯏꯕ ꯀꯃꯥꯏꯅ ꯇꯧꯕꯅꯣ ꯈꯪꯗꯦ
ꯈꯣꯏꯖꯨ ꯉꯥꯅꯨꯒ ꯂꯣꯏ ꯇꯠꯇꯅ ꯁꯤꯒ꯭ꯔꯦ
ꯈꯣꯏꯅ ꯗꯥꯎꯁꯦ ꯈꯔ ꯌꯥꯕꯖꯥꯅꯤ ꯃꯌꯥꯝꯗꯩ ꯍꯦꯟꯖꯟꯅ
ꯎꯝ
ꯒꯌꯥꯟ ꯇꯥꯗꯦ ꯑꯗꯨꯅ
ꯍꯤꯗꯥꯛ ꯂꯩꯔꯁꯨ ꯀꯤꯝ ꯀꯥꯟꯅꯗꯦ ꯍꯤꯗꯥꯛꯀꯥꯗꯣ ꯆꯦꯟ ꯆꯦꯟꯗꯅ ꯃꯌꯥꯝ ꯂꯩꯗꯅ
ꯍꯤꯗꯥꯛꯇ ꯄꯩꯁꯥ ꯇꯤꯡꯉꯥꯒꯗ ꯇꯣꯛꯏꯗ
ꯎꯝ ꯋꯥꯔꯒ ꯇꯣꯛꯢ ꯀꯩꯝ ꯀꯥꯟꯗꯦꯗ
ꯎꯝ
ꯑꯗꯨ ꯅꯣꯏ ꯀꯀꯥ ꯑꯃ ꯅꯥꯕ ꯌꯥꯎꯕꯗꯨꯗꯤ ꯐꯒ꯭ꯔꯕꯣ ꯀꯃꯥꯏꯅ ꯇꯧꯒ꯭ꯔꯒꯦ
ꯑꯣ ꯐꯒꯠꯂꯦ ꯌꯥꯝꯅ
ꯑꯣ
ꯍꯥꯟꯅꯒ ꯍꯥꯏꯔꯨꯔꯗꯤ ꯌꯥꯝ ꯐꯒꯠꯂꯛꯑꯦꯕ
ꯎꯝ ꯅꯣꯡꯃ ꯂꯥꯛꯑꯒ ꯍꯪꯒꯦ ꯇꯧꯅꯦ ꯉꯝꯗ꯭ꯔꯦ
ꯎꯝ ꯍꯣꯏ ꯂꯥꯛꯑꯣ ꯅꯣꯡꯃ
ꯑꯥꯎ
ꯍꯤꯟꯖꯥꯡ ꯑꯍꯥꯎꯕ ꯑꯃ ꯃꯆꯥꯖꯤ ꯂꯥꯛꯑꯣ ꯅꯣꯡꯃ
ꯎꯝ ꯉꯁꯤꯗꯤ ꯂꯥꯏꯕ꯭ꯔꯦꯔꯤ ꯆꯠꯇ꯭ꯔꯦ ꯑꯗꯨꯗꯤ ꯅꯅꯥꯎꯄꯤ ꯂꯥꯛ ꯅꯥꯔꯕꯅꯤꯅ
ꯑꯧ ꯆꯠꯇꯧ ꯃꯥꯟꯗ꯭ꯔꯦ ꯉꯁꯤꯗꯤ ꯃꯤꯖꯨ ꯂꯩ ꯇꯥꯃꯤꯅ ꯐꯔꯛꯁꯦ ꯇꯥꯗꯣꯏ ꯃꯥꯜꯂꯦꯕ
ꯎꯝ
ꯈꯪꯗꯦꯗ ꯄꯪ ꯅꯥꯗ ꯅꯥꯢ ꯃꯤꯒꯤꯅ ꯁꯨꯡꯅꯥ ꯅꯥꯥꯗꯦ ꯈꯣꯏꯖꯤꯅ ꯄꯪꯅꯥꯗ ꯅꯥ ꯂꯩꯔꯦ ꯀꯃꯥꯏ ꯇꯧꯕꯅꯣ ꯈꯪꯗꯦ
ꯀꯩ ꯇꯧꯔꯤꯅꯣ ꯃꯈꯣꯟ ꯌꯥꯝ ꯇꯥꯏꯗ ꯊꯕꯛ ꯌꯥꯝ ꯐꯕ ꯃꯥ
ꯆꯥꯛ ꯊꯣꯡꯉꯝꯕꯅꯦ ꯑꯩꯗꯤ
ꯑꯣ ꯆꯥꯛꯇꯤ ꯂꯣꯏꯔꯕ
ꯎꯝ ꯆꯥꯛꯕꯨꯗꯤ ꯂꯣꯏꯔꯦ ꯍꯤꯟꯖꯥꯡ ꯂꯣꯏꯔꯛꯗꯣꯔꯦ
ꯎꯝ ꯃꯩ ꯂꯥꯛꯇ꯭ꯔꯥꯃꯤꯅ ꯒꯌꯥꯁꯇ ꯊꯣꯡꯉꯦ
ꯑꯧ ꯑꯗꯨꯏꯅꯦ ꯀꯨꯏ ꯆꯪꯉꯤꯁꯦ ꯌꯦꯟꯖꯥꯡꯁꯦ ꯈꯛ ꯊꯣꯡꯕ ꯑꯣꯏꯗꯤ ꯉꯁꯥꯏ ꯂꯣꯏꯖꯔꯗꯕꯅꯦ ꯒ꯭ꯌꯥꯁꯁꯤꯁꯨ ꯅꯥꯝꯃꯁꯦ ꯑꯃꯨꯛ ꯐꯔꯛ ꯇꯥꯔꯕ
ꯎꯝ ꯗꯣꯛꯇꯔ ꯆꯥꯛ ꯊꯤꯟꯕꯗꯤ ꯀꯅꯥ ꯀꯅꯥ ꯊꯤꯟꯗꯣꯏꯕ ꯅꯪꯅ ꯊꯤꯟꯗꯣꯏꯔꯣ
ꯈꯪꯗ꯭ꯔꯦꯗ ꯒ꯭ꯌꯥꯟ ꯇꯥꯗ꯭ꯔꯦ
ꯑꯣ
ꯅꯛꯄꯅꯤꯅ ꯑꯃꯅ ꯍꯦꯛꯇ ꯊꯤꯜꯂꯨꯕ ꯌꯥꯏꯗ ꯑꯗꯨꯕꯨꯗꯤ ꯂꯥꯝ ꯆꯠꯄ ꯅꯠꯇꯝꯅꯤꯅ ꯀꯩꯁꯨ ꯀꯥꯏꯗꯦꯕ
ꯑꯣ ꯑꯅꯛꯄ ꯍꯣꯁꯄꯤꯇꯥꯜꯗꯔꯣ
ꯑꯥꯎ ꯂꯥꯞꯇꯦ ꯀꯤꯂꯣꯃꯤꯇꯔ ꯑꯅꯤꯃꯨꯛ ꯆꯠꯂꯒ ꯂꯩꯌꯦ
ꯑꯣ ꯀꯩ ꯑꯅꯥꯕ ꯑꯣꯏꯔꯝꯃꯤꯅꯣ
ꯑꯣ ꯃꯥꯏꯗꯣ ꯑꯦꯄꯦꯟꯗꯤꯛꯁ ꯂꯧꯊꯣꯛꯄ ꯉꯔꯥꯡꯅꯕꯨꯗꯤ ꯑꯣꯄ꯭ꯔꯦꯁꯟ ꯇꯧꯕ ꯂꯣꯏꯔꯕꯅꯤꯗ
ꯑꯣ ꯑꯗꯨꯗꯤ ꯑꯦꯄꯦꯟꯗꯤꯛꯅꯤꯅ ꯀ ꯁꯔꯖꯔꯤ ꯇꯧꯔꯤ ꯅꯠꯇ꯭ꯔ ꯀꯤ ꯍꯣꯜ ꯇꯧꯔꯤꯔꯣ
ꯀꯤꯍꯣꯜ ꯇꯧꯔꯦ ꯃꯥꯏꯗꯣ ꯈꯨꯗꯛꯇ ꯑꯗꯨꯝ ꯄꯨꯡ ꯑꯃꯃꯨꯛꯇ ꯇꯧꯔꯒ ꯂꯣꯏꯔꯦꯕ
ꯑꯣ ꯑꯗꯨꯗꯤ ꯇꯤꯆꯔꯁꯇꯤ ꯀꯩ ꯅꯨꯃꯤꯇ ꯇꯧꯅꯤꯒꯥꯏꯅ ꯍꯥꯏꯅꯍꯧꯒꯦ
ꯈꯪꯗꯤꯌꯦ ꯃꯥꯏꯁꯦ ꯉꯁꯤ ꯇꯧꯕ ꯌꯥꯏꯗꯤ ꯍꯥꯏꯍꯧꯕꯅꯦꯕ ꯑꯗꯨ ꯗꯣꯛꯇꯔ ꯔꯥꯎꯟ ꯂꯥꯛꯇ꯭ꯔꯤ ꯍꯥꯏꯕꯅꯤ ꯗꯣꯛꯇꯔ ꯂꯥꯛꯑꯒꯕꯨꯗꯤ ꯈꯪꯗꯣꯏꯅꯦ ꯉꯁꯤ ꯇꯧꯗꯧ ꯃꯥꯜꯂꯤ ꯒꯥꯏꯗꯤ ꯍꯥꯏꯍꯧꯕꯅꯦ ꯃꯣꯏꯅ ꯉꯔꯥꯡ
ꯑꯣ ꯗꯣꯛꯇꯔꯗꯅ ꯀꯅꯥ ꯀꯅꯥ ꯂꯩꯕ
ꯑ ꯃꯣꯏ ꯃꯤ ꯑꯍꯨꯝ ꯂꯩꯕꯅꯦ
ꯎꯝ
ꯅꯣꯡꯃ ꯑꯆꯥꯄꯣꯠ ꯑꯍꯥꯎꯕ ꯑꯃ ꯆꯥꯖꯦ
ꯑꯥꯎ ꯎꯟꯅꯗꯕꯖꯨ ꯀꯨꯏꯔꯦ ꯅꯣꯡꯃ ꯀꯣꯏꯔꯛꯀꯦ
ꯎꯝ ꯀꯣꯏꯔꯛꯑꯣ ꯀꯣꯏꯔꯛꯑꯣ
ꯎꯝ
ꯀꯣꯏꯕ ꯂꯥꯛꯇ꯭ꯔꯤꯉꯩꯗ ꯂꯥꯛꯇꯧ ꯅꯨꯃꯤꯠꯇꯨꯗꯤ ꯍꯥꯟꯅ ꯍꯥꯏꯔꯛꯎꯀꯣ
ꯑꯥꯎ ꯍꯥꯏꯔꯛꯀꯦ ꯅꯪ ꯊꯕꯛ ꯁꯪꯕ ꯅꯨꯃꯤꯠ ꯑꯃ ꯍꯥꯏꯔꯣ ꯑꯩꯖꯨ ꯊꯕꯛ ꯁꯪꯕ ꯌꯦꯡꯉꯒ ꯂꯥꯛꯀꯦꯅꯦ ꯅꯪ ꯂꯥꯏꯕ꯭ꯔꯦꯔꯤ ꯆꯠꯇꯕ ꯅꯨꯃꯤꯠꯇꯣ ꯌꯦꯡꯉꯒ
ꯁꯟꯗꯦꯗ ꯂꯥꯛꯑꯣꯅꯦ ꯑꯗꯨꯗꯤ ꯍꯦꯛꯇ
ꯍꯣꯏꯅꯦ ꯑꯗꯨꯗꯤ ꯍꯌꯦꯡ ꯃꯊꯪ ꯃꯊꯪ ꯃꯊꯪꯒꯤ ꯃꯊꯪ ꯁꯟꯗꯦꯗ ꯂꯥꯛꯑꯒꯦ ꯑꯥꯎ
ꯊꯦꯡꯅꯗ꯭ꯔꯗꯤ ꯅꯨꯡꯉꯥꯏꯇꯦꯗꯅ ꯑꯃꯨꯛ ꯂꯥꯛꯑꯒ
ꯑꯗꯨꯅꯤ ꯀꯨꯏꯁꯨ ꯀꯨꯏꯔꯦ ꯎꯟꯅꯗꯕ ꯑꯗꯨꯅ ꯊꯦꯡꯅꯗ꯭ꯔꯗꯤ ꯅꯨꯡꯉꯥꯏꯇꯦ ꯊꯦꯡꯅꯕ ꯅꯨꯃꯤꯠꯇ ꯌꯦꯡꯉ ꯂꯥꯛꯑ
ꯆꯥꯛ ꯆꯥꯊꯣꯛꯅꯕ ꯇꯧꯔꯣꯀꯣ ꯅꯪꯖꯨ ꯑꯩꯖꯨ ꯊꯕꯛꯀ ꯂꯣꯏꯁꯟꯒꯤꯒꯦ
ꯍꯣꯏ ꯊꯝꯃꯒꯦ ꯊꯝꯃꯒꯦ
ꯎꯝ
ꯎꯝ ꯊꯝꯃꯦ